ꯎꯨ ꯇꯥꯕ꯭ꯔꯣ ꯇꯥꯕ꯭ꯔꯣ ꯑꯣ ꯑꯁ ꯀꯩꯅꯣ ꯇꯧꯋꯤꯅꯦ ꯀꯌꯥ ꯅꯨꯡꯉꯥꯏ ꯑꯗꯨ ꯃꯥꯜꯂꯦꯅꯦ ꯍꯣꯏ ꯇꯥꯔꯦ ꯇꯥꯔꯦ ꯍꯧꯖꯤꯛꯇꯤ
ꯑꯣꯏꯅꯦ ꯇꯥꯔꯦꯅꯦ ꯑꯩꯁꯨ
ꯑꯣ ꯀꯥꯢꯗ ꯂꯩꯒꯦ
ꯑꯩ ꯀꯣꯏꯗꯦ ꯇꯜꯂꯦ ꯃꯅꯨꯡꯗ ꯂꯩꯌꯦ
ꯑꯣ ꯑꯥꯗ ꯑꯗꯨꯝ ꯂꯦꯛꯇꯣꯢꯔꯣ
ꯅꯠꯇꯦꯗ ꯍꯣꯔꯦꯟ ꯑꯃꯨꯛ ꯍꯟꯒꯅꯤ ꯄꯨꯡ ꯃꯉꯥ ꯑꯗꯨꯋꯥꯏꯗ
ꯅꯪꯗꯤ ꯉꯁꯤ ꯅꯦꯃꯥꯔ ꯇꯧꯕ ꯆꯠꯇ꯭ꯔꯕꯣ ꯃꯦꯁꯤ ꯇꯧꯕ ꯆꯠꯇ꯭ꯔꯥꯕꯣ
ꯆꯠ ꯁꯜꯂꯦ ꯉꯁꯤꯗꯤ ꯕꯦꯟꯁꯇ ꯑꯣꯏꯅ ꯐꯝꯃꯒꯦ ꯕꯦꯟꯁꯇ ꯑꯣꯏꯅ ꯇꯧꯔꯒꯦ ꯉꯁꯤꯗꯤ ꯍꯥꯍꯥ ꯁꯥꯅꯐꯝ ꯁꯥꯅꯐꯝꯗꯗꯤ ꯂꯩꯌꯦ
ꯐꯥꯔꯁ ꯐꯥꯔꯁ ꯍꯥꯞ ꯂꯣꯏꯔꯒ ꯇꯪꯔꯥꯍꯥ ꯒꯣꯟ ꯆꯥꯅꯩꯔꯥ ꯐꯔꯤ ꯀꯤꯛꯇ
ꯏꯆꯝ ꯆꯝꯅ ꯑꯃꯨꯛ ꯊꯣꯛꯀꯗꯣꯏꯅꯦ ꯍꯥꯍꯥ
ꯍꯤꯍꯤ
ꯅꯣꯏ ꯅꯍꯥꯟ ꯁꯥꯟꯅꯕ ꯐꯪꯗꯕ ꯑꯉꯥꯡꯈꯣꯏꯗ ꯁꯥꯟꯅꯍꯜꯂꯤꯅꯦꯕ
ꯍꯦꯍꯥꯍꯥꯍꯥ ꯃꯥꯅꯦ ꯃꯥꯅꯦ ꯃꯣꯏꯕꯨꯁꯨ ꯅꯨꯡꯁꯤꯕ ꯍꯥꯍꯥꯍꯤ ꯑꯥꯁ ꯇꯜꯂꯦ ꯃꯁꯛ ꯇꯣ ꯌꯥꯝ ꯅꯦꯝ ꯇꯛ ꯇꯧꯔꯒ ꯀꯣ ꯍꯥꯍꯥꯍꯥꯍꯥ
ꯃꯥ ꯆꯦꯟꯕ ꯀꯥꯟꯗ ꯃꯈꯣꯡꯗꯣ ꯌꯦꯡꯉꯣ ꯌꯥꯝ ꯊꯨꯕꯅꯦ
ꯍꯥꯍꯥꯍꯥꯍꯥ
ꯌꯥꯝ ꯊꯨꯕꯅꯦ ꯌꯦꯡꯉꯨꯀꯣ ꯃꯥ ꯆꯦꯟꯕꯗꯣ
ꯍꯥꯍꯥꯍꯥ
ꯃꯣꯏꯗꯤ ꯍꯣꯔꯦꯟ ꯂꯩꯕꯅꯤꯅ ꯐꯖꯅ ꯄ꯭ꯔꯛꯇꯤꯁ
ꯎꯝ ꯎꯝ ꯎꯝ ꯍꯧꯖꯤꯛ ꯃꯣꯏ ꯃꯔꯤ ꯈꯛꯇꯅꯦ ꯇꯧꯔꯦ ꯑꯌꯥꯝꯕꯁꯨ ꯑꯃꯗꯁꯨ ꯂꯥꯛꯄꯀꯣ ꯃꯣꯏ ꯇꯧꯔꯤꯌꯦ ꯍꯧꯖꯤꯛ
ꯍꯣꯢ ꯃꯤ ꯌꯥꯝꯗ꯭ꯔꯥꯕꯣ ꯅꯣꯏꯒꯤꯁꯦ
ꯏ ꯂꯥꯛꯅꯗ꯭ꯔꯤ ꯃꯣꯏ ꯑꯇꯩꯥ ꯑꯩꯈꯣꯏ ꯀꯥꯡꯕꯨ ꯉꯥꯛꯇꯅꯦ ꯁꯤꯗꯤ ꯎꯝ ꯉꯜꯂꯦ ꯉꯜꯂꯦ
ꯅꯣꯏꯁꯦ ꯁꯣꯝꯗ ꯂꯩꯕꯁꯤꯗꯤ ꯑꯥꯁ ꯅꯣꯏ ꯏꯃꯨꯡꯒꯗꯤ ꯌꯥꯝ ꯃꯥꯡꯉꯝꯒꯅꯤꯕꯨ
ꯍꯥꯍꯥꯍꯥꯍꯥꯍꯥ ꯃꯥꯡꯕꯅꯦ ꯍꯥꯍꯥ
ꯆꯥꯕ ꯅꯨꯡꯉꯥꯏꯅꯕ ꯈꯛꯇ
ꯍꯥꯍꯥꯍꯥꯍꯨꯍꯨꯍ
ꯑꯗꯨꯅꯦ ꯅꯦꯛꯁ ꯌꯔ ꯑꯩꯈꯣꯏ ꯈꯨꯟꯒꯤ ꯁꯄꯣꯔꯠꯁꯇ ꯅꯣꯏꯅ ꯑꯥ ꯕꯨꯠꯀ ꯁꯦꯠꯇꯅ ꯐꯨꯠꯕꯣꯜꯗꯣ ꯐꯖꯅ ꯁꯥꯟꯅꯕ ꯎꯔꯗꯤ ꯅꯣꯏ ꯅꯣꯏ ꯕꯥꯈꯣꯏꯁꯤꯗꯤ ꯄꯥꯈꯠ ꯂꯝꯒꯅꯤꯕꯀꯣ ꯑꯥ ꯏꯝꯐꯥꯜ ꯂꯩꯔꯒ ꯂꯥꯔꯤꯛ ꯄꯥ ꯗꯕꯤꯗ ꯕꯣꯜ ꯁꯥꯟꯅꯔ ꯂꯩꯕ ꯃꯥꯜꯅꯤꯅꯀꯣ ꯈꯜꯂꯝꯒꯅꯤ ꯈꯜꯂꯅꯦꯕꯀꯣ
ꯁꯥꯟꯅꯅꯤ ꯁꯥꯟꯅꯅꯤꯡꯗꯦ ꯐꯖꯥ ꯁꯅꯥꯔꯗꯤ ꯃꯣꯏꯗꯣ ꯑꯍꯥ ꯂꯩꯍꯟꯅꯤꯡꯔꯥꯔꯣꯏꯕ
ꯑꯍꯥ ꯍꯥ ꯊꯥꯃꯣꯏ ꯁꯣꯛꯀꯅꯤꯕ ꯊꯥꯃꯣꯏ ꯊꯥꯃꯣꯏꯒꯤ ꯂꯩꯏꯅꯥ ꯑꯃꯨꯛ ꯅꯥꯔ
ꯎꯝ ꯐꯖꯅ ꯁꯥꯟꯅꯔꯒ ꯃꯣꯏ ꯅꯨꯡꯉꯥꯏ ꯅꯨꯡꯉꯥꯏꯔꯣꯏꯕ
ꯑꯣ ꯑꯗꯨꯗ ꯐꯖꯅ ꯁꯥꯟꯅꯗ꯭ꯔꯥ ꯁꯥꯟꯅꯔꯁꯨ ꯑꯩ ꯑꯈꯣꯏ ꯈꯨꯟꯗ ꯂꯥꯛꯑꯗꯤ ꯍꯩꯇꯕꯒꯤ ꯇꯥꯏꯞꯇ ꯇꯧꯔꯒ ꯂꯣꯏꯔꯦ ꯀꯩꯅꯣ ꯑꯍꯤꯍꯤꯍꯤ ꯍꯦꯍꯦꯍ ꯍꯤꯍꯤ
ꯑꯃꯔꯣꯝꯗ ꯑꯗꯨꯁꯨꯨ ꯌꯥꯏ ꯍꯤꯍꯤꯍꯤ
ꯍꯣꯏ ꯑꯗꯨ ꯌꯥꯏꯕꯅꯤꯅꯦ ꯍꯥꯍꯥꯍꯨ ꯃꯤ ꯃꯃꯥꯡꯗꯗꯤ ꯆꯣꯞꯍꯟꯒꯅꯨꯕꯀꯣ ꯑꯍꯥꯍꯥ ꯍꯥꯍꯥ
ꯍꯥꯍꯥꯍꯥ ꯐꯖꯅ ꯁꯥꯟꯅꯔꯗꯤ ꯑꯣ ꯍꯧꯖꯤꯛ ꯑꯩꯈꯣꯏ ꯐꯝꯕꯗꯣ ꯑ ꯇꯧꯋꯦ ꯎꯝ ꯎꯝ ꯐꯣꯟ ꯅꯪꯒꯤ ꯂꯥꯛꯑꯦ ꯍꯥꯏꯕꯅꯦ ꯗ ꯅꯪꯁꯦ ꯇꯧꯅꯤꯡꯕ ꯃꯥꯜꯂꯦꯅ ꯑꯩ ꯑꯃꯨꯛ ꯊꯥꯕꯅꯦ ꯑꯦꯍꯦꯍꯦ
ꯑꯗꯨ ꯅꯦ ꯑꯩ ꯈꯪꯉꯦꯕ ꯃꯦꯁꯦꯁ ꯈꯨꯠꯇ ꯑꯗꯨ ꯑꯦꯍꯦꯍꯦ
ꯍꯥꯍꯥꯍꯥꯍꯥ
ꯃꯤ ꯅꯨꯄꯥꯅ ꯅꯨꯄꯤ ꯂꯛꯅꯕꯗꯧꯅ ꯑꯣꯏ ꯀꯥꯏ ꯅꯪ ꯍꯟꯗꯛ ꯇꯧꯔꯤꯁꯤ ꯈꯪꯉꯤꯅꯦ
ꯑꯁ ꯍꯟꯗꯛꯇꯤ ꯍꯟꯗꯛꯇꯤ ꯅꯨꯄꯤ ꯅꯨꯞ ꯄꯥ ꯈꯥꯏꯗ꯭ꯔꯦꯍꯦ ꯑꯗꯨꯝ ꯂꯛꯅꯔꯦ
ꯎꯝ ꯃꯇꯝꯅꯅꯦ ꯄꯥꯏ ꯂꯩꯇꯦ ꯑꯁ ꯅꯨꯡꯗꯥꯡ ꯋꯥꯏꯔꯝ ꯂꯥꯥꯛ ꯄꯅꯦꯅ ꯑꯁ ꯅꯨꯡꯁꯤꯠꯁꯦ ꯑꯃꯨꯛ ꯁꯤꯠꯄ ꯍꯧꯔꯦꯅꯦ
ꯑꯣ ꯅꯨꯡꯁꯤꯠ ꯁꯤꯠ ꯄꯔꯣ ꯅꯣꯢ ꯁꯣꯝꯗ
ꯎꯝ ꯅꯨꯡꯁꯤꯠꯁꯦ ꯂꯤꯔꯤ ꯂꯤꯔꯤ ꯁꯤꯠꯂꯦ
ꯂꯤꯔꯤ ꯂꯤꯔꯤ ꯍꯨꯝꯕ ꯃꯂꯪꯕꯗꯣ
ꯑꯣ
ꯑꯁ ꯍꯣꯔꯦꯟ ꯍꯣꯔꯦꯟꯒꯤ ꯅꯨꯡꯉꯥꯏꯕ ꯄꯥꯎ ꯑꯃ ꯍꯥꯏꯕꯤꯌꯨꯔꯥ
ꯑꯥꯎ ꯀꯔꯤꯔꯥ
ꯍꯣꯔꯦꯟ ꯑꯈꯣꯏ ꯉꯥ ꯆꯥꯒꯅꯤ
ꯑꯁ ꯅꯨꯡꯉꯥꯏꯕ ꯅꯪꯒꯤ ꯅꯨꯡꯉꯥꯏꯕ ꯄꯥꯎ ꯇꯥꯔꯒ ꯑꯩꯗꯤ ꯀꯞꯅꯤꯡꯉꯦ
ꯕꯦꯔꯅꯦ
ꯑ ꯑꯩꯁꯨ ꯑꯁ ꯀꯔꯤ ꯌꯦꯖꯥꯡ ꯇꯧꯗꯣꯏꯅꯣꯅ ꯈꯜꯂꯒꯗ ꯗꯨꯝ ꯂꯩꯔꯤ ꯀꯥꯟꯗ ꯐꯣꯟ ꯇꯧꯔꯛꯄ ꯌꯦꯟ ꯑꯣꯏꯅ ꯌꯦꯟ ꯌꯦꯟ ꯆꯥꯒꯦꯔꯣ ꯉꯥ ꯆꯥꯒꯦꯔꯣꯅ ꯐꯣꯟ ꯇꯧꯔꯛꯄꯀꯣ ꯑꯁ ꯑꯗꯨꯗ ꯑꯩ ꯕ꯭ꯔꯣꯏꯂꯔ ꯀꯁꯦ ꯀꯌꯥ ꯄꯥꯝꯗꯕꯀꯣ ꯑꯗꯨꯒꯤ ꯑꯁ ꯏꯁꯤꯡꯗ ꯑꯣꯏꯅ ꯄꯥꯝꯃꯦ ꯍꯥꯏꯕ ꯑꯗ ꯏꯁꯤꯡꯗ ꯂꯩꯕ ꯕ꯭ꯔꯣꯏꯂꯔ ꯂꯩꯔꯛꯀꯦ ꯍꯥꯏꯌꯦ
ꯑꯁ ꯅꯪꯒꯤ ꯅꯨꯡꯉꯥꯏꯕ ꯄꯥꯎꯗꯣ ꯑꯩꯗꯤ ꯗꯁꯥ ꯇꯥꯔꯦꯅꯦ
ꯑꯅꯤꯁꯨꯨꯅ ꯇꯥꯅꯤꯡ
ꯑꯁ ꯅꯀꯣꯡ ꯏ ꯇꯒꯦꯗꯧꯑꯦ
ꯅꯨꯡꯉꯥꯏꯕ ꯄꯥꯎ ꯑꯃꯅ ꯍꯣ ꯍꯌꯦꯡ ꯑꯩꯈꯣꯏ ꯊꯕꯛ ꯁꯨꯐꯝꯗꯣ
ꯑ
ꯑꯩꯈꯣꯏ ꯂꯩꯒꯥꯏ ꯍꯣꯢ ꯑꯉꯥꯡ ꯑꯝ ꯑꯍꯟ ꯈꯔ ꯃꯤ ꯃꯔꯤ ꯃꯉꯥ ꯊꯕꯛ ꯁꯨꯢꯕꯀꯣ
ꯑ ꯑ
ꯑꯗꯨꯢ ꯉꯔꯥꯡ ꯅꯠꯇꯦ ꯉꯁꯤ ꯑꯣ ꯉꯁꯤꯅꯤ ꯅꯍꯥꯟ ꯌꯣꯠ ꯑꯃ ꯑꯩꯅ ꯑꯩ ꯁꯥꯏ ꯏꯟꯖꯤꯅꯤꯌꯥꯔ ꯈꯣꯏꯗ ꯅꯤꯔꯒ ꯑꯩꯉꯣꯟꯗ ꯄꯤꯕ ꯌꯣꯠꯇꯣ ꯃꯣꯏꯅ ꯃꯤꯉꯣꯟꯗ ꯑꯃꯨꯛ ꯄꯤꯔꯣ ꯍꯥꯏꯌꯦ ꯉꯁꯤ ꯄꯤꯕꯤꯕꯒꯤ ꯍꯌꯦꯡ ꯃꯤꯌꯥꯝ ꯑꯁꯤꯗ ꯆꯥꯛ ꯆꯥꯃꯤꯟꯅꯁꯦ ꯌꯦꯟ ꯂꯩꯔꯛꯑꯒꯦ ꯍꯥꯏꯌꯦ ꯍꯌꯦꯡꯒꯤ ꯑꯃꯨꯛ ꯊꯃꯣꯏ ꯍꯣꯏ ꯊꯃꯣꯏ ꯊꯃꯣꯏꯒꯤ ꯂꯥꯏꯅꯥꯗꯤ ꯅꯥꯕ ꯌꯥꯗꯦ
ꯗꯥꯛꯇꯔ ꯌꯥꯏꯃꯥꯗꯨ ꯐ꯭ꯂꯤꯝ ꯀꯨꯝꯗ꯭ꯔꯦꯕꯀꯣ ꯍ ꯂꯥꯏꯌꯦꯡꯅꯕ ꯑꯍ ꯍꯥ
ꯍꯦ ꯍꯦ ꯑꯍꯦ
ꯕꯦꯔꯥꯅꯤ ꯍꯌꯦꯡꯖꯦ ꯅꯣꯏ ꯏꯟꯖꯥꯡ ꯄꯨꯔ ꯂꯥꯛꯑꯅꯨ ꯍꯥꯏꯌꯦ ꯑꯁꯤꯗ ꯄꯨꯔꯛꯑꯒ ꯃꯤꯌꯥꯝ ꯇꯧꯔꯨꯖꯦ ꯍꯥꯏꯌꯦꯅꯦ ꯃꯣꯏ
ꯍ ꯍ ꯍ ꯅꯨꯡꯉꯥꯏꯕ ꯉꯥꯛꯇꯅꯦ
ꯍꯣꯏ ꯑꯗꯨꯒ ꯑꯁꯤꯗ ꯂꯩꯕ ꯅꯣꯏ ꯃꯣꯏ ꯏꯟꯗꯤꯌꯥ ꯃꯆꯥꯁꯤꯡꯗꯣ
ꯑꯥꯎ
ꯃꯣꯏꯖꯨ ꯌꯦꯟ ꯂꯩꯕ꯭ꯔꯥ ꯂꯣꯀꯦꯜꯒꯤ ꯌꯦꯟ ꯂꯩꯕ꯭ꯔꯥ ꯍꯪꯉꯦ ꯑꯁꯤꯗ ꯑꯗꯨꯁꯨ ꯑꯁꯤꯗ ꯂꯥꯛꯑꯒ ꯊꯣꯡ ꯆꯥꯗꯣꯏꯕ
ꯑꯣ ꯑꯁ
ꯑꯩ ꯂꯣꯀꯦꯜꯒꯤꯗꯤ ꯌꯥꯝ ꯇꯥꯡ ꯕꯅꯦ ꯍꯥꯏꯔꯒ ꯑꯗꯨ ꯀꯦꯖꯤ ꯑꯃꯗꯤ ꯍꯦꯜꯂꯝꯒꯅꯤ ꯀꯦꯖꯤ ꯑꯅꯤꯒꯨꯝꯕ ꯇꯥꯕ꯭ꯔꯥꯌꯦ ꯀꯦꯖꯤ ꯑꯅꯤ ꯇꯥꯔꯗꯤ ꯂꯤꯁꯤꯡ ꯑꯃ ꯆꯥꯝꯃꯉꯥ ꯑꯗꯨ ꯂꯧꯒꯅꯤ ꯍꯥꯏꯕꯒꯤ ꯑꯁ ꯑꯗꯨ ꯁꯦꯜꯂꯔꯤ ꯐꯪꯉꯀꯥꯟꯗ ꯊꯝꯃꯨ
ꯍꯤ ꯍꯤ ꯍꯤ ꯍꯤ ꯍꯤ
ꯑꯗꯨ ꯃꯣꯏꯒꯤ ꯆꯥꯛ ꯊꯣꯡꯅꯕ ꯆꯐꯨ ꯀꯩꯀꯩ ꯀꯔꯥ ꯂꯣꯏꯅ ꯂꯩꯔꯒ ꯕꯖꯥꯔꯗꯒꯤ ꯂꯩꯔꯒ ꯀꯣ ꯄꯨꯔꯒ ꯂꯥꯛꯑꯒꯦ ꯍꯥꯏꯌꯦ ꯆꯐꯨꯒꯤꯗꯤ ꯑꯩ ꯑꯩ ꯑꯩꯈꯣꯏ ꯑꯩꯖꯨ ꯄꯨꯊꯣꯛꯄ ꯌꯥꯏꯗꯅꯥ ꯍꯥꯏꯔꯒ ꯑꯁ ꯅꯣꯏꯒꯤꯗꯤ ꯌꯥꯔꯣꯏ ꯅꯣꯏ ꯍꯧꯖꯤꯛ ꯄꯣꯛ ꯑꯥ ꯀꯔꯤ ꯍꯥꯏꯁꯤꯔ ꯑꯣꯛ ꯑꯣꯛꯁꯥ ꯊꯣꯡꯉꯦ ꯁꯟꯁꯥ ꯊꯣꯡꯉꯦ ꯑꯍꯦ ꯍꯦ ꯑꯗꯨꯒ ꯂꯣꯏ ꯊꯣꯡꯕꯅꯦꯅ ꯑꯩ ꯗꯤ ꯑꯗꯨ ꯑꯈꯣꯏ ꯑꯗꯨ ꯄꯥꯝꯗꯤ ꯍꯥꯏꯌꯦ ꯃꯤ
ꯍꯦ ꯍꯦ ꯍꯦ ꯑꯁ ꯌꯥꯝ ꯅꯨꯡꯉꯥꯏꯕ ꯊꯕꯛꯅꯦꯅꯦ
ꯑꯁ ꯊꯕꯛ ꯀꯁꯤ ꯅꯨꯡꯉꯥꯏꯗꯧꯔꯤ ꯑꯗꯨꯒ ꯊ ꯊ ꯍꯣꯏ ꯊꯕꯛꯇꯤ ꯁꯨ ꯁꯨꯕꯗꯤ ꯍꯧꯗ꯭ꯔꯤꯕꯀꯣ ꯇꯥꯅꯦꯜꯒꯤ
ꯍ ꯍ ꯍꯦ ꯍꯦ ꯍꯦ ꯍꯦ ꯍꯦ ꯍꯦ ꯀꯌꯥ ꯂꯦꯝꯗꯧ ꯃꯥꯥꯟꯗꯦꯍꯦ ꯍꯥꯍꯥ ꯍꯦ ꯍꯤ
ꯄꯩꯁꯥꯒꯤꯗꯤ ꯑꯩꯉꯣꯟꯗ ꯀꯩꯝ ꯄꯨꯊꯣꯛꯀꯅꯨ ꯍꯥꯏꯌꯦ ꯃꯣꯏꯅ
ꯑꯥ
ꯄꯩꯁꯥ ꯈꯔ ꯈꯥꯏꯅꯔꯒ ꯇꯧꯁꯦ ꯑꯩꯗꯤ ꯑꯗꯨꯝ ꯃꯣꯏ ꯌꯦꯡꯅꯤꯡꯗꯗꯤ ꯍꯥꯏꯕꯅꯤ ꯄꯨꯡꯄꯤꯗꯤ ꯄꯤꯔꯣꯏ ꯑꯩꯗꯤ ꯃꯣꯏꯒꯤꯗꯤ ꯃꯣꯏ ꯈꯨꯂꯤꯛꯇꯨꯗ ꯈꯨꯠꯂꯤꯛ ꯌꯥꯝ ꯂꯤꯛꯑꯦꯕꯀꯣ ꯑꯗꯨꯒꯤ ꯄꯩꯁꯥ ꯈꯥꯏꯅꯁꯤ ꯀꯥꯏꯅ ꯃꯣꯏ ꯒꯤ ꯀꯔꯤ ꯈꯟꯒꯗꯔꯦꯅ ꯈꯟꯒꯗ꯭ꯔꯅꯥ ꯑꯩꯅ ꯍꯥꯏꯕ ꯑꯁ ꯌꯥꯔꯦ ꯌꯥꯔꯦ ꯅꯪꯒꯤꯗꯤ ꯌꯥꯔꯦ ꯌꯥꯏꯌꯦ ꯃꯣꯏꯗꯤ ꯈꯥꯏꯅ ꯈꯥꯏꯔꯒ ꯆꯥꯔꯛꯅꯤ ꯃꯣ ꯃꯣꯏꯗꯤꯀꯣ ꯂꯨꯄꯥ ꯆꯥꯝꯃ ꯆꯥꯅꯤ ꯈꯥꯏꯔꯒ ꯆꯥꯒꯅꯤꯕ ꯌꯥꯝ ꯑꯂꯤꯛꯄꯖꯨ ꯃꯤ ꯌꯥꯎꯑꯦ
ꯃꯣꯏ ꯀꯥꯡꯕꯨꯅ ꯂꯤꯛꯄ ꯍꯦꯟꯕꯅꯦꯗꯥ
ꯕꯦꯔꯥꯅꯦꯃꯣꯏ ꯀꯪꯒꯨꯖꯦ ꯑꯁꯤ ꯀꯩ ꯍꯥꯏꯁꯦ ꯑꯩꯈꯣꯏ ꯑꯁꯥꯝꯒꯤꯁꯨ ꯑꯁꯥꯝꯒꯤꯁꯨ ꯃꯤ ꯌꯥꯎꯏꯕꯀꯣ ꯑꯁꯥꯝ ꯈꯣꯏꯒ ꯑꯗꯨ ꯅꯦꯄꯥꯂꯤ ꯑꯃꯁꯨ ꯌꯥꯎꯑꯦ ꯑꯁꯥꯝꯒꯤꯗꯤ ꯂꯤꯛꯇꯦ ꯑꯗꯨ ꯅꯦꯄꯥꯂꯤꯒ ꯅꯣꯏ ꯕ ꯑ ꯀꯩ ꯍꯥꯏꯕ꯭ꯔꯥ ꯋꯦꯁ ꯕꯦꯡꯒꯜꯗ ꯂꯩꯕ ꯑꯗꯨ ꯍꯥꯏ ꯇ ꯂꯩꯕ ꯑꯁ ꯃꯣꯏ ꯀꯥꯡꯕꯨꯁꯦ ꯈꯨꯂꯤꯛꯁꯤꯗꯤ ꯑꯩꯁ ꯕꯦꯔꯥꯅꯤ ꯂꯤꯛꯃꯟꯕꯗꯒꯤ ꯑꯁ ꯅꯨꯄꯤꯗꯒꯤ ꯍꯦꯜꯂꯦꯅꯦ
ꯍꯦ ꯍꯦ ꯍꯦ ꯍꯦ
ꯃꯣꯏ ꯈꯨꯜꯂꯤꯛꯇꯨ ꯑꯗꯨ ꯑꯃ ꯀꯦꯔꯦꯂꯥꯗꯒꯤ ꯑꯃ ꯌꯥꯎꯑꯦ ꯑꯩꯈꯣꯏ ꯁꯥꯏꯠ ꯁꯥꯏꯠꯀꯤ ꯏꯟꯖꯤꯅꯤꯌꯥꯔ ꯀꯣ ꯑꯗꯣ ꯍꯥꯟꯅ ꯂꯤꯛꯑꯦ ꯃꯥ ꯁꯤꯂꯥꯔꯤꯁꯦ ꯊꯥꯗ ꯐꯣꯔꯇꯤ ꯐꯥꯏꯕꯔꯥ ꯍꯥꯏꯕꯅꯤꯕ ꯑꯗꯨꯗ ꯃꯣꯏꯗꯤ ꯊꯤꯔꯤ ꯈꯛꯇ ꯍꯩꯌꯦ ꯄ꯭ꯔꯦꯛꯇꯤꯀꯦꯜ ꯁꯨꯍꯩ ꯍꯩꯇꯦꯕꯀꯣ
ꯑꯥ
ꯍꯥ ꯌꯨꯝ ꯁꯥꯕꯁꯨ ꯀꯔꯤ ꯁꯤꯃꯦꯟꯒꯤ ꯊꯕꯛꯀꯁꯨ ꯑꯗꯨꯁꯨ ꯑꯗꯥꯁꯨꯗ ꯍꯥꯏꯔꯝ ꯍꯥꯏꯗꯤ ꯍꯥꯏꯒꯅꯦꯕꯀꯣ
ꯑ
ꯁꯨꯝ ꯃꯣꯏ ꯊꯕꯛ ꯁꯨꯕ ꯀꯥꯡꯉꯨꯗꯤ ꯑꯗꯨꯝ ꯄꯪꯁꯨ ꯁꯨꯒꯅꯤꯕ ꯍꯥꯏꯕꯒꯤ ꯍꯥꯏ ꯃꯇꯨꯡ ꯏꯟꯅꯀꯣ ꯁꯨꯕ ꯂꯣꯏꯔꯒ ꯍꯌꯦꯡꯕ ꯂꯥꯛꯑꯅꯤ ꯑꯁꯤꯗꯤ ꯌꯥꯔꯔꯣꯏ ꯑꯗꯨꯃꯥꯏꯅ ꯇꯧꯔꯗꯤ ꯌꯥꯔꯔꯣꯏ ꯑꯗꯨꯗꯤ ꯀꯃꯥꯏ ꯇꯧꯗꯣꯏꯕ ꯑꯃꯨꯛ ꯍꯪꯒꯅꯤ ꯑꯗꯨꯗꯤ ꯑꯁꯨꯃꯥꯏ ꯇꯧꯑꯣ ꯁꯨꯃꯥꯏꯅ ꯇꯧꯑꯣꯗꯤ ꯍꯣꯏ ꯍꯣꯏ ꯑꯗꯨꯒ ꯍꯥꯏꯔꯒ ꯑꯗꯨ ꯊꯨꯒꯥꯏꯔꯅꯤ ꯑꯃꯨꯛ ꯍ ꯍ ꯍꯥ ꯕꯦꯔꯥ ꯀꯥꯡꯕꯒꯨ ꯌꯥꯝ ꯌꯥꯎꯋꯦ ꯑꯩꯈꯣꯏꯗ ꯊꯤꯌꯣꯔꯤꯒꯤ ꯗꯤ ꯃꯣꯏꯗꯤ ꯑꯗꯨꯝ ꯊꯤꯌꯨꯔꯤꯗꯤ ꯍꯩꯕ ꯑꯗꯨ ꯄ꯭ꯔꯛꯀꯜ ꯍꯩꯗꯕꯀꯣ ꯕꯦꯔꯥꯅꯦ ꯃꯣꯏꯁꯦ ꯍꯥ
ꯃꯤ ꯀꯌꯥ ꯌꯥꯎꯒꯦ
ꯑꯩꯈꯣꯏ ꯂꯣꯀꯦꯜ ꯍꯥꯏꯕꯗꯤ ꯃꯣꯏ ꯑꯩꯈꯣꯏ ꯄꯥꯔꯠ ꯐꯣꯔꯒꯤꯀꯣ ꯍꯣꯏ ꯄꯥꯔꯠ ꯐꯣꯔꯒꯤ ꯑꯩꯈꯣꯏ ꯄꯥꯔꯠ ꯐꯣꯔꯒꯤ ꯃꯤ ꯃꯔꯤ ꯃꯣꯏꯗꯤ
ꯎꯝ
ꯀꯝꯄꯅꯤꯒꯤ ꯃꯈꯥꯗ ꯑꯗꯨꯝ ꯊꯕꯛ ꯃꯣꯏꯒꯤ ꯀꯩ ꯊꯕꯛ ꯃꯣꯏꯒꯤ ꯊꯕꯛ ꯇꯣꯡꯉꯥꯜꯂꯤꯗ ꯇꯣꯉꯥꯟꯂꯁꯨ ꯃꯣꯏꯒꯤ ꯀꯩ ꯍꯥꯏꯁꯤꯔ ꯊꯕꯛ ꯑꯁꯤ ꯇꯧꯕꯅ ꯐꯨꯜ ꯗꯦ ꯍꯣꯜ ꯗꯦ ꯇꯧꯅꯕꯀꯣ ꯅꯨꯃꯤꯠ ꯈꯨꯗꯤꯡ ꯅ ꯅꯨꯡ ꯇꯧꯅꯕ ꯂꯩꯇꯕꯒꯤꯀꯣ ꯉꯍꯥꯛ ꯑꯃꯨꯛ ꯇꯧꯔꯅꯤ ꯉꯥꯏꯍꯥꯛ ꯂꯩꯔꯗꯤ ꯑꯃ ꯑꯃꯨꯛ ꯇꯧꯔꯅꯤ ꯃꯣꯏꯒꯤꯗꯤ ꯊꯕꯛ ꯑꯁꯤꯅꯤ ꯂꯩꯇꯦꯗ ꯃꯣꯏ ꯏꯟꯗꯤꯌꯥ ꯈꯣꯏꯒꯤ ꯉꯥꯏꯍꯥꯛ ꯊꯨꯃꯤꯟꯅꯒꯅꯤ ꯑꯗꯨꯒ ꯉꯥꯏꯍꯥꯛ ꯂꯩꯔꯗꯤ ꯑ ꯃꯊꯛꯇ ꯇꯅꯦꯜ ꯃꯊꯛꯇ ꯄꯥꯏꯞ ꯆꯤꯡꯈꯠꯂ ꯍꯥꯏꯗꯤ ꯑꯃꯨꯛ ꯑꯃꯨꯛ ꯆꯤꯡꯈꯠꯄ ꯑꯗꯨ ꯊꯥꯗꯣꯛꯑꯒ ꯆꯤꯡꯕ ꯆꯠꯂꯅꯤ
ꯑꯍꯦ ꯍꯦ
ꯃꯩ ꯃꯔꯤ ꯑꯃꯨꯛ ꯇꯅꯦꯜꯗ ꯄꯨꯁꯤꯜꯂꯣ ꯍꯥꯏꯔꯗꯤ ꯑꯗꯨ ꯊꯥꯗꯣꯛꯑꯒ ꯑꯃꯨꯛ ꯄꯨꯁꯤꯟꯕ ꯆꯠꯀꯅꯤ ꯍꯦ ꯍꯦ
ꯑꯌꯨꯛꯇꯗꯤ ꯄꯨꯡ ꯄꯨꯡ ꯀꯌꯥꯗ ꯆꯠꯅꯕ꯭ꯔꯣ ꯊꯕꯛꯇꯤ
ꯑꯩꯗꯤ ꯑꯁꯤꯗ ꯄꯨꯡ ꯅꯤꯄꯥꯟ ꯅꯤꯄꯥꯟ ꯃꯈꯥꯏ ꯑꯗꯨꯋꯥꯏꯗ ꯌꯧꯅꯕ ꯂꯥꯛꯀꯅꯤ ꯑꯩ
ꯑꯣ ꯌꯥꯝ ꯅꯨꯡꯉꯥꯏꯅꯦ
ꯑꯗꯨ ꯑꯣ ꯑꯗꯨꯒ ꯃꯣꯏ ꯑꯩꯈꯣꯏ ꯈꯨꯟꯒꯤ ꯃꯤꯁꯤꯡꯗꯤ ꯑꯁꯤꯗ ꯄꯨꯡ ꯅꯤꯄꯥꯟꯗ ꯌꯥꯎꯅꯕꯅꯤ ꯗꯨꯒ ꯄꯨꯡ ꯅꯤꯄꯥꯟꯗꯕꯨꯗꯤ ꯑꯗꯨꯝ ꯌꯧꯋꯦ ꯑꯗꯨꯒ ꯊꯕꯛ ꯁꯨꯕ ꯗꯤ ꯃꯣꯏ ꯏꯟꯗꯤꯌꯥ ꯃꯆꯥ ꯈꯣꯏ ꯂꯥꯛꯇ꯭ꯔꯤ ꯐꯥꯎꯀꯣ ꯊꯕꯛ ꯁꯨꯔꯣꯏ ꯑꯗꯨꯒ ꯄꯨꯡ ꯃꯔꯤ ꯍꯜꯂꯗꯤ ꯈꯣꯏ ꯂꯩꯀꯥꯏꯒꯤ ꯃꯤꯁꯤꯡꯗꯤ ꯑꯃꯨꯛ ꯆꯠꯀꯅꯤ
ꯎꯝ
ꯄꯨꯡ ꯃꯉꯥ ꯐꯥꯎ ꯂꯩꯌꯣꯗꯤ ꯍꯥꯏꯕꯅꯤꯕ ꯃꯣꯏ ꯁꯥꯏ ꯏꯟꯖꯤꯅꯤꯌꯥꯔꯅꯗꯤ ꯑꯗꯨꯒ ꯃꯣꯏ ꯋꯥꯔꯤ ꯑꯣꯐꯤꯁꯥꯔꯗ ꯋꯥꯔꯤ ꯁꯥꯟꯅꯕꯗꯨꯗꯤ ꯄꯨꯡ ꯃꯔꯤꯗ ꯁꯨꯇꯤ ꯊꯥꯅꯕꯒꯤ ꯋꯥꯔꯤ ꯁꯥꯟꯅꯕ ꯑꯗꯨꯒꯤ ꯁꯥ ꯏꯟꯖꯤꯅꯤꯌꯔꯗꯨꯗꯤ ꯎꯄꯥꯏ ꯂꯩꯇꯦꯕ ꯑꯍꯥ